ꯍꯜꯂꯣ ꯑꯣ ꯇꯥꯏ
ꯀꯩꯗꯧꯏꯅꯣ
ꯍꯄꯒ ꯂ ꯏꯖ
ꯅꯨꯡꯉꯥꯏꯔꯤꯕꯣ
ꯅꯨꯡꯉꯥꯏ
ꯀꯔꯤ ꯀꯔꯤ ꯇꯧꯔꯤꯒꯦ ꯌꯨꯝ ꯂꯩꯒꯗ꯭ꯔꯣ
ꯅꯣꯡ ꯆꯨꯕꯀꯣ ꯉꯁꯤꯗꯤ ꯊꯕꯛ ꯆꯠꯄ ꯌꯥꯗ꯭ꯔꯦ
ꯑꯣ ꯆꯤꯡꯗꯔꯥ ꯇꯝꯄꯥꯛꯇꯔ ꯅꯪ
ꯑꯣ
ꯇꯝꯗ
ꯇꯝꯒꯤ ꯏꯕꯨꯡ ꯇꯝꯒꯤ ꯏꯅꯥꯎ
ꯍꯣꯏ ꯇꯝꯒꯤ ꯑꯪꯀꯜ ꯑꯣꯏꯔꯝꯒꯅꯤꯅꯦ ꯑꯪꯀꯜ ꯍꯥꯏꯗꯤꯅꯦ ꯆꯥꯛ ꯆꯥ ꯇꯔꯤꯗ
ꯊꯦꯡꯉꯤꯅ ꯄꯨꯡ ꯇꯔꯥ ꯃꯈꯥꯏ ꯇꯥꯔꯅꯦ
ꯎꯝ ꯊꯦꯡ ꯅꯪꯗꯤ ꯆꯥꯔꯕꯣ
ꯑꯩꯁꯨ
ꯍꯥꯥ
ꯆꯥꯗ꯭ꯔꯤꯌꯦ
ꯑꯣ ꯍꯤꯟꯖꯥꯡ ꯍꯥꯎꯕ ꯃꯥꯜꯂꯦꯅ
ꯍꯥꯎꯇꯦ ꯍꯥꯎꯗꯕꯒꯤ ꯆꯥꯗꯕꯅꯤ ꯍꯥꯎꯔꯗꯤ ꯉꯁ ꯊꯥꯏꯅ ꯆꯈ꯭ꯔꯅꯤ ꯅꯪꯗꯤ ꯆꯥꯛ ꯏꯟꯁꯥꯡꯗꯤ ꯂꯣꯏꯔꯕꯣ
ꯍꯥꯥ
ꯆꯥꯛ ꯍꯤꯟꯖꯥꯡꯗꯤ ꯂꯣꯏꯔꯕꯣ
ꯂꯣꯏꯔꯦ ꯍꯣꯏ ꯑꯩꯅ ꯊꯣꯡꯗꯦꯗ ꯉꯁꯤꯗꯤ
ꯑꯣ ꯀꯩ ꯏꯟꯖꯥꯡ ꯊꯣꯡꯒꯦ
ꯍꯋꯥꯏ ꯊꯣꯡꯉ ꯑꯩꯈꯣꯏꯗꯤ ꯑꯌꯨꯛꯇ ꯍꯋꯥꯏ ꯈꯔ ꯇꯣꯏꯅ ꯆꯥꯔꯦ
ꯑꯣ ꯀꯅꯥ ꯀꯅꯥ ꯂꯥꯏꯒꯦ ꯅꯣꯏꯗꯤ
ꯑꯩꯈꯣꯏ ꯃꯤ ꯈꯔꯗꯤ ꯌꯥꯝꯃꯦ
ꯃꯤ ꯌꯥꯝꯃ ꯑꯗꯨꯅ ꯅꯨꯡꯉꯥꯏꯕꯅꯦ
ꯑꯣ ꯑꯗꯨ ꯅꯪꯗꯤ ꯀꯅꯥ ꯀꯅꯥ ꯂꯩꯕ
ꯑꯩꯗꯤ ꯈꯣꯏ ꯕꯣꯛꯀ ꯏꯅꯥꯎꯅꯨ ꯅꯨꯄꯥꯒ ꯑꯩꯈꯣꯏꯆꯦꯒꯤ ꯃꯆꯥ ꯑꯅꯤꯒ ꯂꯩꯌꯦ ꯑꯩꯈꯣꯏ ꯑꯩꯈꯣꯏ ꯃꯤ ꯃꯉꯥ
ꯑ
ꯌꯥꯝꯕꯁꯨ ꯅꯠꯇꯦ ꯌꯥꯝꯗꯕꯁꯨ ꯅꯠꯇꯦ ꯃꯌꯥꯏꯗꯨꯅꯤ ꯈꯣꯏꯗꯤ
ꯇꯝꯗꯔꯥ ꯆꯤꯡꯗꯔ
ꯇꯝꯗꯅꯦ ꯇꯝꯄꯥꯛꯇ
ꯑꯣ ꯌꯥꯝ ꯅꯨꯡꯉꯥꯏꯕ ꯃꯥꯜꯂꯤꯀꯣ
ꯅꯨꯡꯉꯥꯏꯗꯦꯗ ꯅꯣꯏꯗꯤ ꯅꯨꯡꯉꯥꯏꯔꯤꯕꯣ
ꯅꯨꯡꯉꯥꯏ ꯄꯨꯟꯁꯤ ꯍꯥꯏꯕꯁꯦ ꯅꯨꯡꯉꯥꯏꯒꯗꯕꯅꯤ
ꯍꯣꯏ ꯍꯣꯏ ꯅꯨꯡꯉꯥꯏꯊꯣꯛꯇꯕꯅꯤ
ꯉꯔꯥꯡ ꯅꯨꯡꯗꯥꯡꯐꯥꯎ ꯌꯦꯡꯂꯨꯕꯗꯪ ꯌꯥꯗꯥꯔꯦ ꯈꯨꯟꯖꯥꯜꯁꯦ ꯁꯦꯡꯗ꯭ꯔꯦ ꯎ ꯁꯦꯡꯗ꯭ꯔꯦꯀꯣ
ꯑꯩꯗꯤ ꯌꯥꯝ ꯌꯥꯝ ꯁꯦꯡꯅ ꯇꯥꯏꯗ
ꯑꯩꯒꯤ ꯁꯤ ꯊꯔ ꯀꯩꯅꯣꯁꯦ ꯊꯣꯔꯠꯁꯦ ꯅꯥꯔꯦ
ꯑꯣ ꯈꯅꯥꯑꯣ ꯍꯥꯏꯌꯣ
ꯑꯣ ꯈꯅꯥꯎꯗꯦ ꯁꯣꯔꯤ ꯁꯦꯟꯖꯝ ꯑꯣꯟꯅꯤꯉꯥꯏ ꯇꯧꯔꯦꯗ ꯈꯣꯟꯖꯦꯜꯁꯦ
ꯏꯁꯩ ꯑꯃ ꯁꯛꯄꯤꯌꯣ ꯇꯥꯒꯦ
ꯀꯩ ꯏꯁꯩ ꯁꯛꯄꯤꯌꯨꯒꯦ ꯅꯩ ꯍꯥꯏ ꯁꯥꯛꯄꯤꯒꯦ
ꯈꯪꯗꯦ ꯅꯪꯅ ꯄꯥꯝꯕ ꯑꯃ
ꯁꯨꯝꯂꯥꯏ ꯋꯥ ꯄꯨꯕꯤꯌꯣ ꯌꯥꯕ
ꯌꯥꯔꯦ ꯌꯥꯔꯦ
ꯆꯤꯟꯇꯦꯟꯖꯃꯥꯏ ꯌꯥꯔꯦ ꯁꯤꯡꯒꯔ ꯑꯣꯟꯈ꯭ꯔꯣꯅꯪ
ꯍꯥ
ꯁꯤꯡꯒꯔ ꯑꯣꯟꯈ꯭ꯔꯣ
ꯍꯣꯏ ꯂꯣꯀꯦꯜ ꯁꯤꯡꯒꯔꯕꯨ ꯂꯣꯀꯦꯜ ꯁꯤꯡꯒꯔꯕꯨꯗꯤ ꯑꯣꯏ
ꯂꯣꯀꯦꯜ ꯁꯤꯡꯒꯔ ꯑꯣꯏꯔꯁꯨ ꯁꯤꯡꯒꯔ ꯑꯃꯒ ꯋꯥꯔꯤ ꯁꯥꯟꯅꯕ ꯐꯥꯎꯖꯩ ꯂꯩꯕꯥꯛ ꯌꯥꯝ ꯐꯔꯦ ꯑꯩ
ꯍꯣꯏ ꯑꯗꯨ ꯋꯥꯏꯅ
ꯂꯥꯏꯕꯛ ꯐꯕꯤ ꯍꯥꯏꯗꯣ ꯑꯩ ꯇꯥꯔꯦ ꯑꯗꯨꯗꯤ
ꯍꯣꯏ ꯌꯥꯝ ꯆꯨꯝꯃꯤ
ꯃꯥꯏꯒ ꯃꯥꯏ ꯎꯏꯁꯤꯟꯅꯥꯏ ꯐꯪ ꯎꯏꯁꯤꯟꯅꯕ ꯐꯪꯉꯗꯤ
ꯎꯝ ꯑꯁ ꯆꯥꯛꯀꯦ ꯁꯤꯁꯨ ꯋꯥꯗꯦ
ꯎꯅꯥꯕ ꯐꯪꯗ꯭ꯔꯕꯅꯤꯅ ꯎꯄꯥꯏ ꯂꯩꯇꯔꯦ
ꯑꯁ
ꯋꯥꯔꯤꯗ ꯑꯣꯏꯅ ꯈꯨꯠ ꯁꯝꯅꯔꯁꯦ
ꯍꯣꯏ ꯑꯩꯒꯤ ꯈꯨꯠ ꯇꯤꯡꯊꯣꯂꯛꯑꯦ ꯅꯪꯁꯨ ꯄꯥꯏꯔꯣ ꯑꯩꯒꯤ ꯈꯨꯠ
ꯄꯥꯏꯔꯦ
ꯆꯠꯂꯁꯤ ꯑꯗꯨꯗꯤ ꯌꯨꯝ ꯌꯧꯗ꯭ꯔꯤꯐꯥꯎ
ꯅꯣꯏ ꯅꯣꯏꯗꯤ ꯀꯩ ꯇꯧꯔ ꯂꯩꯒꯦ
ꯑꯩ ꯀꯣꯆꯤꯡ ꯑꯃ ꯂꯧꯅꯤꯡꯉꯥꯏ ꯇꯧꯔꯤ ꯅꯪꯗꯤ
ꯂꯧꯗ꯭ꯔꯤ ꯂꯧꯅꯤꯡꯉꯥꯏ ꯍꯣꯠ ꯇꯧꯔꯤꯕ
ꯎꯝ
ꯑꯩꯗꯤ ꯇꯦꯂꯔꯤꯡ ꯇꯝꯃꯦ
ꯑꯣ ꯑꯗꯨꯁꯨ ꯌꯥꯝ ꯐꯩ
ꯈꯪꯅꯤꯗ ꯄꯪꯇꯧ ꯇꯧꯕ ꯍꯥꯏꯗꯨꯅꯦ ꯃꯤꯅ ꯇꯧꯏꯅ ꯇꯧꯔꯤꯅꯤ
ꯍꯣꯠꯅꯕ ꯂꯦꯞꯄ ꯌꯥꯗꯦ ꯇꯧꯕ ꯅꯪꯒꯤ ꯑꯄꯥꯝꯕꯗꯣ
ꯆꯅꯅꯥꯎ ꯏꯅꯥꯎ ꯂꯦꯞꯄ ꯌꯥꯗꯦ ꯍꯣꯠꯅꯕ ꯀꯟꯒꯗꯕꯅꯤ
ꯎꯝ ꯍꯩ ꯏꯆꯤꯟ ꯏꯅꯥꯎꯗꯤ ꯑꯣꯏꯔꯝꯃꯣꯏ ꯅꯪ
ꯏꯆꯤꯟ ꯏꯅꯥꯎ ꯍꯥꯏꯕ ꯀꯥꯏꯗꯦ ꯑꯗꯨꯃꯥꯏ ꯍꯥꯏꯔꯁꯨ
ꯑꯣ
ꯑꯍꯥꯟ ꯑꯃꯒ ꯑꯩꯣꯏꯅꯤꯗ ꯑꯃꯗꯤ ꯑꯍꯟ ꯑꯣꯏꯔꯅꯤꯕ ꯑꯩ ꯑꯣꯏꯕ꯭ꯔꯥ ꯀꯅꯥ ꯈꯜꯂꯤ
ꯍꯣꯏ ꯑꯗꯨꯒ ꯂꯧꯕꯁꯨ ꯌꯥꯏꯅ
ꯂꯧꯕ ꯌꯥꯔꯁꯨ ꯏꯆꯤꯟ ꯏꯅꯥꯎ ꯍꯥꯏꯕ ꯌꯥꯏꯅ ꯑꯃꯅ ꯑꯍꯟ ꯑꯣꯏꯔꯗꯤ ꯑꯃꯅ ꯑꯉꯥꯡ ꯑꯣꯏꯔꯝꯃꯗꯤ
ꯎ
ꯂꯧꯈ꯭ꯔꯗꯤ ꯃꯣꯏ ꯇꯝꯃꯣ ꯑꯗꯨꯝ ꯍꯥꯏꯕ ꯇꯥꯔꯦ ꯑꯉꯥꯡ ꯃꯔꯤꯁꯨ ꯑꯣ ꯃꯣꯏ ꯇꯥꯃꯣ ꯆꯥꯛ ꯆꯥꯕꯤꯔꯁꯦ ꯂꯥꯛꯄꯤꯔꯣ
ꯑ ꯌꯥꯏ ꯑꯗꯣ ꯇ꯭ꯔꯥ ꯈꯤꯇꯪ ꯇꯧꯁꯤꯔ ꯅꯠꯇ꯭ꯔꯒ ꯑꯗꯨꯗꯤ
ꯍꯧꯖꯤꯛꯅ ꯇꯝꯗ꯭ꯔꯗꯤ ꯌꯥꯔꯔꯣꯏ ꯍꯌꯦꯡꯋꯥꯏ ꯏꯀꯥꯏꯅꯤꯡꯕ ꯏꯃꯨꯡ ꯃꯅꯨꯡ ꯃꯃꯥꯡꯗ
ꯑꯦ ꯑꯩ ꯍꯧꯖꯤꯛ ꯏꯕꯥꯅꯤꯇ꯭ꯔꯥ ꯇꯧꯔꯗꯤ ꯆꯦꯇꯪ ꯈꯪꯉꯦꯅꯤꯅ
ꯍꯧꯖꯤꯛꯅ ꯇꯝꯃꯛꯇ꯭ꯔꯗꯤ ꯌꯥꯔꯣꯏ ꯃꯤ ꯃꯃꯥꯡꯗ ꯆꯣꯞꯅꯦꯕ
ꯍꯣꯏ ꯌꯥꯝꯟꯇ ꯀꯧꯔꯛꯑꯅꯦ ꯑꯗꯨꯗꯤ
ꯑꯣ ꯃꯣꯏ ꯇꯥꯃꯣ ꯆꯛꯆꯥꯔꯁꯤꯂꯥ ꯑꯣ
ꯆꯔꯣ ꯆꯔꯣ ꯍꯅ
ꯀꯨꯏꯅ ꯇꯨꯝꯕꯁꯦ ꯍꯛꯆꯥꯡ ꯌꯥꯝ ꯁꯣꯛꯄꯅꯤꯀꯣ
ꯊꯕꯛ ꯑꯝꯇ ꯂꯣꯏꯁꯤꯟꯈꯤꯒꯦ ꯅꯪ ꯆꯥꯔꯣ ꯍꯥꯟꯅ
ꯁꯥꯖꯦꯜ ꯇꯧꯊꯣꯛꯑꯣ ꯇꯨꯝꯍꯜꯂꯁꯨ ꯐꯠꯇꯕꯅꯦ
ꯑꯦ ꯃꯤꯅ ꯊꯕꯛ ꯀꯟꯕ ꯁꯨꯔꯤꯉꯩꯗ
ꯐꯥꯒꯤ ꯐꯥꯒꯤ ꯀꯩꯗꯧꯅꯣ ꯍꯧꯖꯤꯛꯇꯤ
ꯑ ꯐꯃꯨꯡꯗ ꯑ ꯀꯔꯤ ꯀꯔꯤꯒ ꯁꯅꯔꯒ ꯂꯩ
ꯑꯁ ꯑꯗꯣ ꯅꯪꯒꯤ ꯊꯕꯛꯅꯦ
ꯎꯝ ꯅꯠꯇꯦ ꯅꯣꯡ ꯇꯥꯕꯗꯨꯗ ꯃꯄꯥꯟ ꯊꯣꯛꯄꯁꯨ ꯅꯨꯡꯉꯥꯏꯗꯕ
ꯍꯣꯏ ꯆꯨꯝꯃꯦ ꯑꯗꯨꯕꯨꯗꯤ ꯑꯩꯁꯨ ꯕꯖꯥꯔ ꯆꯠꯅꯤꯡꯉꯥꯏ ꯂꯩ ꯑꯗꯨꯕꯨ ꯅꯣꯡ ꯀꯥꯕꯒꯤ ꯆꯠꯄ ꯇꯟꯕ
ꯑꯣ ꯋꯥꯅꯤ ꯆꯆꯔꯥ
ꯆꯠꯁꯦ ꯑꯩ ꯐꯤ ꯂꯩꯅꯤꯉꯥꯏ ꯂꯩꯑꯦ
ꯃꯣꯡ ꯃꯔꯔ ꯅꯣꯡ ꯃꯔꯛꯇꯨꯗ ꯈꯨꯗꯥꯡ ꯄꯥꯏꯗꯅ ꯆꯦꯟꯖ ꯍꯒ ꯀꯩꯅꯩꯅ
ꯑꯩꯁ ꯐꯤꯂꯝꯒ ꯌꯥꯝ ꯃꯥꯟꯁꯤꯜꯂꯛꯑꯦ ꯐꯤꯂꯝ ꯌꯥꯝ ꯃꯥꯜꯂꯦ
ꯐꯤꯂꯝꯒꯤ ꯇꯥꯏꯞꯇꯁꯨ ꯈꯟꯕ ꯑꯗꯒꯤ ꯑꯁꯦꯡꯕ ꯑꯣꯏꯅ ꯍꯥꯏꯔꯨꯅꯦ ꯑꯁꯦꯡꯕ ꯑꯁꯦꯡꯕꯗꯣ ꯈꯜꯂꯨꯅꯦ
ꯍꯧꯖꯤꯛ ꯑꯃꯨꯛ ꯅꯣꯡ ꯈꯔ ꯀꯟꯅ ꯇꯥꯔꯗꯤ ꯆꯠꯁꯤꯀꯣ
ꯍꯥꯎ
ꯅꯣꯡ ꯑꯃꯨꯛ ꯇꯥꯕ ꯉꯥꯏꯁꯦ
ꯎꯝ ꯑꯗꯨ ꯑꯗꯨꯁꯨ ꯌꯥꯔ ꯒꯥꯔꯤ ꯌꯦꯟꯁꯥꯡ ꯊꯣꯡꯈꯦ ꯅꯣꯏꯗꯤ
ꯑꯩꯈꯣꯏ ꯁꯥ ꯊꯅꯤꯡꯉꯥꯏ ꯂꯩꯗꯕꯒꯤ ꯑꯂꯨꯒ ꯌꯦꯟꯗꯦꯝ ꯊꯣꯡꯉꯦ
ꯆ ꯊꯣꯡꯅꯤꯡꯉꯥꯏ ꯂꯩꯇꯕꯒꯤ
ꯌꯦꯟꯗꯦꯝꯒ ꯑꯂꯨ ꯊꯣꯡꯕ
ꯑꯣ
ꯁꯥ ꯍꯥꯏꯅꯤꯡꯉꯥꯏ ꯃꯥꯟꯕ꯭ꯔꯣ
ꯑꯩꯈꯣꯏꯁꯨ ꯑꯣꯛ ꯆꯥ ꯊꯣꯡꯅ ꯇꯧꯔꯅꯤ ꯑꯗꯣ ꯅꯣꯡ ꯆꯨꯕꯒꯤ ꯍꯋꯥꯏ ꯑꯣꯏꯅ ꯇꯥꯔꯦ
ꯅꯣꯏ ꯀꯩꯅꯣ ꯌꯨꯝ ꯑꯣꯏꯅ ꯂꯩꯕ꯭ꯔꯥ ꯅꯠꯇ꯭ꯔꯒ ꯚꯔꯥ ꯑꯣꯏꯅ ꯂꯩꯕ꯭ꯔꯣ
ꯑ꯭ꯎꯝ ꯑꯩꯈꯣꯏ ꯂꯩꯔꯤꯁꯦ ꯀꯣꯇꯥꯔꯗ ꯂꯩꯌꯦ ꯃꯤ ꯇ꯭ꯋꯦꯟꯇꯤ ꯃꯦꯝꯕꯔꯁ ꯀꯨꯝꯕꯀꯣ
ꯎꯝ ꯑꯗꯨ ꯅꯍꯥꯟꯗꯩꯪ ꯀꯔꯤ ꯍꯣꯠꯅꯥꯒꯦ ꯇꯧꯔꯤꯅꯣ
ꯑꯩ ꯂꯤꯡꯒꯨꯁꯇꯤꯛꯀꯤ ꯀꯣꯆꯤꯡ ꯂꯧ ꯂꯧꯗꯤ ꯂꯧꯗꯔꯤ
ꯆꯍꯤꯒꯤꯔ ꯊꯥꯒꯤ ꯑꯣꯏꯅ ꯂꯧꯕꯅꯣ
ꯆꯍꯤꯒꯤ ꯅꯠꯇꯦ ꯊꯥ ꯁꯤꯛꯁ ꯃꯟꯊ
ꯎꯝ ꯐꯩꯌꯦ ꯐꯩꯌꯦ
ꯑꯗꯨꯗꯩꯗꯤ ꯃꯤꯗꯤ ꯃꯤ ꯑꯃ ꯑꯣꯏꯈ꯭ꯔꯅꯤ ꯑꯐꯥꯎꯕ ꯑꯣꯏꯈ꯭ꯔꯅꯤ ꯀꯥꯎꯒ꯭ꯔꯅꯤ ꯍꯥ
ꯍꯦ ꯑꯗꯨꯗꯣ ꯅꯠꯇꯦꯍꯦ
ꯃꯤ ꯑꯃ ꯑꯣꯏꯔꯒ ꯀꯥꯎꯈ꯭ꯔꯗꯤ ꯎ ꯎꯕ ꯃꯐꯝꯗ ꯅꯨꯡ ꯅꯨꯡ ꯊꯣꯝꯗꯣꯏꯅꯦ ꯑꯩꯗꯤ
ꯍꯣꯏꯗ ꯃꯤ ꯑꯃ ꯑꯣꯏꯔꯒ ꯀꯥꯎꯊꯣꯛꯄ ꯍꯥꯏꯕꯁꯤ ꯐꯠꯇꯕ ꯊꯕꯛꯅꯤꯗ ꯅꯠꯇ꯭ꯔꯣ
ꯅꯠꯅꯤ ꯃꯥꯅꯤ ꯅꯠꯇꯦ ꯅꯠꯅꯤ
ꯂꯥꯛꯂꯨ ꯑꯗꯨꯗꯤ
ꯆꯨꯝꯕꯅꯤ ꯆꯨꯝꯕꯅꯤ ꯌꯥꯝ ꯅꯥꯛꯅꯤ
ꯅꯪꯒꯤ ꯋꯦꯠꯇꯣ ꯀꯌꯥ ꯂꯩꯒꯦ ꯅꯪ ꯍꯧꯖꯤꯛ
ꯈꯪꯗꯦ ꯐꯣꯔꯇꯤ ꯇꯨ ꯐꯣꯔꯇꯤ ꯊ꯭ꯔꯤ ꯑꯣꯏꯕ꯭ꯔꯥ
ꯑꯣ ꯔꯦꯟꯖ ꯇꯣ
ꯔꯦꯟ
ꯎꯝ ꯔꯦꯟꯁ ꯍꯥꯏꯕꯗꯤ ꯑꯦꯛꯖꯦꯛ ꯈꯪꯗ꯭ꯔꯁꯨ
ꯑꯦꯖꯦꯛ ꯐꯣꯔꯇꯤ ꯊ꯭ꯔꯤ ꯐꯣꯔꯇꯤ ꯐꯣꯔꯒꯨꯝꯕꯗ ꯂꯩꯕ꯭ꯔꯥ ꯈꯪꯗꯦ
ꯑꯣ
ꯀꯩꯗꯧꯔꯒꯦ
ꯑꯃ ꯁꯨꯝ ꯍꯪꯕꯅꯤꯗ
ꯑꯩꯗꯤ ꯅꯪꯒꯤꯗꯣ ꯋꯦꯠꯇꯗꯣ ꯌꯥꯝꯃꯟꯗꯦ ꯁꯦ ꯚꯩꯇꯥꯃꯤꯟ ꯆꯥꯎ ꯍꯤꯟꯖꯥꯡ ꯑꯍꯥꯎꯕ ꯆꯥꯎꯒ ꯍꯥꯏꯗꯧ ꯃꯥꯟꯈ꯭ꯔꯕ ꯑꯩꯗꯣ
ꯑꯣ ꯑꯗꯨ ꯄꯤꯁꯨ ꯌꯥ ꯀꯩꯅꯣ
ꯍꯜꯗꯤ ꯑꯩ ꯑꯣꯏꯔꯦ ꯂꯥꯜꯂꯤꯁꯦ ꯑꯩꯒꯤ ꯋꯥꯈꯜꯂꯣꯟꯁꯦ ꯁꯣꯏꯕꯇ ꯑꯣꯏꯔꯦ
ꯚꯤꯇꯥꯃꯤꯟꯕꯨꯗꯤ ꯄꯤꯖꯒꯦ ꯄꯤꯕ ꯌꯥꯏ ꯀꯔꯤꯅꯣ ꯍꯣꯔꯦꯟ ꯄꯤꯕ ꯂꯥꯛꯀꯦ
ꯂꯥꯛꯑꯣ ꯂꯥꯛꯑꯣ
ꯅꯣꯡꯁꯦ ꯐꯖꯅꯁꯨ ꯌꯥꯝ ꯀꯟꯅ ꯆꯨꯕꯁꯨ ꯅꯠꯇꯦ ꯃꯤꯕꯨ ꯋꯥꯍꯟꯕ ꯍꯩꯕ ꯅꯣꯡꯅꯦ ꯈꯤꯇꯪ ꯆꯨꯅꯤ ꯑꯃꯨꯛ ꯂꯦꯞ__ ꯄꯅꯤ ꯑꯃꯨꯛ ꯆꯨꯔꯛꯀꯅꯤ
ꯅꯠꯇ꯭ꯔꯒ ꯏꯕꯥꯅꯤꯒꯤ ꯐ꯭ꯌꯨꯆꯔꯁꯦ ꯎꯕꯒꯤ ꯅꯣꯡ ꯇꯥꯕ꯭ꯔꯥ ꯈꯪꯗ꯭ꯔꯦꯅꯦ
ꯑꯩꯈꯣꯏꯒꯤ ꯏꯕꯥꯅꯤꯒꯤ ꯐ꯭ꯌꯨꯆꯔ ꯎꯕꯒꯤ ꯃꯣꯏꯗꯣ ꯀꯜꯂꯛꯏꯕ